ꯇꯔꯕꯔꯣ ꯑ ꯍ ꯀꯣ ꯇꯥꯔꯒ ꯋꯥꯁꯨ ꯄꯨꯖꯅ ꯉꯥꯡꯗꯦ ꯅꯣꯏꯁꯦ ꯍꯜꯂꯣ ꯍꯜꯂꯣ ꯍꯜꯂꯣ ꯇꯔꯤꯅꯥꯏ
ꯇꯗꯦꯅ
ꯑ ꯋꯥ ꯑꯡꯕꯗꯥ ꯑꯁ ꯑꯦ ꯂꯣꯏꯔꯦ ꯌꯥ ꯉꯁꯤ ꯅꯨꯃꯤꯠꯁꯦ ꯌꯥꯝ ꯉꯈ꯭ꯔꯕꯅꯦ
ꯊ ꯀꯨꯝꯔꯣ
ꯃꯤ ꯂ ꯃꯤ ꯌꯥꯝ ꯀꯧ ꯇꯔꯑ ꯁꯤ ꯍꯥꯏꯕꯣ
ꯌꯥꯎ ꯌꯥꯏꯗ
ꯍꯦ ꯂꯎ ꯌꯥꯕ ꯌꯦꯅꯠꯇꯦꯗ ꯍꯧꯖꯤꯛ ꯃꯥ ꯗꯀꯥꯟ ꯊꯄ꯭ꯔ
ꯍꯣꯏ ꯑꯦ ꯊꯣꯛꯑꯒ ꯁꯤꯒꯨꯝꯕ ꯂꯣꯏꯔꯒ ꯀꯣ ꯇꯂꯕꯨꯨꯡ
ꯎꯝ ꯅꯨꯡꯇꯤꯒꯤ ꯗꯨꯀꯥꯟ ꯁꯦꯡꯕ꯭ꯔꯅꯦ
ꯍꯣꯏ ꯎꯝ ꯑꯗꯨꯝ ꯁꯦꯡꯉꯦ
ꯊꯕꯥꯛꯗꯤ ꯌꯥꯝꯗꯤ ꯌꯥꯝꯃꯣꯏꯅ ꯅꯪꯉꯤꯗꯨꯗꯤ
ꯌꯥꯝꯗꯦ ꯏꯟꯁꯥꯡ ꯅꯨꯄꯤꯒꯨꯝꯕ ꯂ ꯊꯣꯛꯄꯤꯕ ꯑꯗꯨꯒꯨꯝꯕ ꯈꯛꯇꯅꯤ ꯑꯗꯨꯕꯨ ꯀꯩꯅꯣ ꯄꯠ ꯑ ꯁꯣꯏꯕꯒꯨꯝꯕ ꯂꯩꯔꯗꯤ ꯂꯧꯊꯣꯛꯑꯒ ꯑꯗꯨꯝ ꯁꯦꯝꯅꯤꯡꯉꯥꯏ ꯑꯗꯨ ꯈꯥꯛꯛꯇꯅꯤ ꯑꯗꯨꯝ
ꯎ
ꯑꯦ ꯁꯕꯅꯤꯅ ꯊꯨ ꯊꯨꯅ ꯄꯠ ꯂꯩꯕꯠ ꯃꯄꯥꯟꯗ ꯂꯥꯎꯊꯣꯛꯄꯤꯔꯁꯨ ꯑꯗꯨ ꯇꯥꯖꯩ
ꯅꯪ ꯌꯨꯝꯗ ꯄꯨꯈ꯭ꯔꯣꯅ ꯕꯨꯁꯤꯡꯒꯤ
ꯄꯨꯅꯤꯡꯉꯥꯏꯁ ꯄꯨꯣꯅꯗꯤ ꯍꯥꯏꯌꯦ ꯑꯗꯨꯕꯨꯣ ꯆꯂꯦꯅ
ꯌꯨꯝꯗ ꯄꯨꯕꯣ ꯁꯤ ꯉꯕꯗꯤ ꯂꯥꯏꯕ ꯁꯔꯣꯛꯄꯨꯗꯤ ꯈꯔ ꯐꯥꯗ꯭ꯔꯣ ꯑꯗꯨꯅ
ꯍꯥꯏꯕꯗꯤ ꯐꯩꯔꯦ ꯂꯩꯕ ꯁꯣꯔꯣꯛꯄꯗꯤ ꯑꯗꯨꯝ ꯑꯗꯨꯝ ꯄꯨꯗꯤ ꯄꯨꯕꯅꯦꯗ
ꯎꯝ
ꯇꯦꯟ ꯆꯅꯖꯕ꯭ꯔꯥ
ꯑ ꯍꯟꯗꯛꯁꯦ ꯑꯩꯈꯣꯏꯁꯦ ꯕꯤꯟꯁ ꯌꯥꯝ ꯆꯥꯈ꯭ꯔꯦ ꯕꯤꯂꯣꯏ ꯄꯣꯛꯗꯣ
ꯑꯁ ꯃꯇꯝ ꯑꯣꯏꯕꯒꯤꯔ ꯑꯥ
ꯉ ꯑꯣꯏꯕꯅꯤꯅ ꯑꯗꯨꯝ ꯆꯥꯏꯌꯦ ꯅꯨꯅꯤꯄꯥ ꯇꯔꯥꯒꯤ ꯌꯥꯝꯅ ꯄꯤꯌꯦ
ꯆꯔꯒ
ꯍꯣꯏ ꯇꯔꯥꯒꯤ ꯑꯩꯈꯣꯏꯗ ꯆꯔꯥ ꯑꯅꯤ ꯑꯍꯨꯝ ꯆꯥꯏꯔ ꯃꯤꯁꯨ ꯌꯥꯝꯗꯕꯅꯤꯅ ꯌꯥꯝ ꯌꯥꯝ ꯌꯥꯝ ꯄꯤꯌꯦ ꯍꯣꯏ ꯍꯟꯗꯛꯇꯤ ꯃꯣꯏ ꯑꯅꯤꯒꯤ ꯁꯤꯡꯖꯨꯁꯦ ꯌꯥꯝ ꯁꯥꯕ ꯃꯥꯜꯂꯦ ꯇ꯭ꯔꯥꯏ ꯇꯧꯒꯦ ꯍꯧꯖꯤꯛ
ꯁ ꯇꯉ ꯏꯔꯗ
ꯑꯁ ꯑꯗꯨꯒꯨꯝꯕ ꯋꯥꯗꯣ ꯇꯥꯅꯤꯡꯗꯕꯅ
ꯍ
ꯝ ꯎꯝ ꯎꯝ ꯎꯝ ꯑꯣ ꯁꯤꯒꯦ
ꯅ ꯂꯩꯕ꯭ꯔꯥꯎꯣꯖꯤꯛꯇ
ꯑ ꯣꯁꯟꯀ ꯐꯝꯕꯅꯥ ꯆꯞ ꯃꯅꯁꯦ
ꯗ꯭ꯌꯎꯗꯤꯤ ꯗ꯭ꯌꯎꯗꯤꯤ ꯇꯧꯗꯕ꯭ꯔꯣ
ꯇꯃꯦ ꯍꯧ ꯑꯩꯈꯣꯏ ꯖꯨꯅꯤꯌꯥꯔ ꯑꯃꯒ
ꯎꯝ ꯌꯥꯏ ꯌꯥꯏ ꯑꯌꯥ ꯌꯥꯗ ꯔꯦꯁꯤ ꯅꯟꯅꯥꯁ ꯇꯁꯦ ꯄꯥꯃ ꯑꯣꯏꯣꯏ
ꯍꯥꯎꯋꯦ ꯑꯩꯒꯤꯗꯤꯗꯣ ꯑ ꯂꯩꯗ꯭ꯔꯦ ꯁꯤ ꯍꯥꯏꯦ ꯀ ꯁꯤꯡꯖꯨꯒꯨꯝꯕ ꯆꯥꯎꯅ ꯗꯨꯀꯥꯟ ꯐꯥꯝꯅꯒ ꯃꯤꯃꯤ
ꯐꯔꯤ ꯀꯔꯤ ꯍꯕꯒ ꯆꯒꯗ
ꯃꯤꯃꯤ ꯑꯣꯂꯗꯁ ꯗꯨꯀꯥꯟꯗ ꯎꯝ ꯃꯤꯃꯤ ꯍꯥ ꯗꯤ ꯍꯥꯎꯗꯕ ꯂꯩꯇꯦꯗ
ꯊꯨꯝꯒꯨꯝꯕꯗꯤ ꯀꯔꯤꯁꯤꯡꯖꯨ ꯆꯥꯔ ꯂꯩꯕ꯭ꯔꯣ ꯍꯧꯖꯤꯛ
ꯎꯝ ꯄ ꯄꯗꯣ ꯣꯏ
ꯄꯩ ꯇꯨ ꯑꯣꯛ ꯀꯔꯤꯔꯥ ꯈꯪꯗꯦ ꯑꯩ
ꯎꯝ ꯉ ꯑꯣꯔꯒꯅꯤꯅ ꯈꯥꯎꯉꯣ ꯍꯥꯏ ꯍꯥꯏꯒ ꯃꯤꯃꯤꯁꯤꯡꯗꯨ ꯆꯥꯟꯅꯕ꯭ꯔꯥ ꯍ
ꯄꯥꯏꯇꯣ ꯑꯅ ꯈꯪꯗꯕꯒꯤꯅꯤꯅ ꯀꯔꯤꯅꯣ ꯍꯥꯏꯑꯣ ꯑꯣꯏꯕꯗꯨꯔ ꯍꯥꯏ ꯎ ꯄꯩ ꯇ ꯑꯪ ꯁꯦ ꯀꯔꯤ ꯑꯣ
ꯁꯥꯏ ꯑꯦꯕꯃꯣꯏꯅꯤ ꯁꯤꯡꯖꯨꯗꯣ ꯃꯣꯏ ꯆꯥꯕ ꯃꯇꯝꯗ ꯥ ꯗꯕ
ꯑꯗꯨ ꯑꯗꯨꯅꯦ ꯔꯒ ꯃꯥꯜꯅ
ꯌꯨꯝꯗꯔꯣ ꯀꯗꯥꯏꯗꯔꯣ
ꯌꯃꯦꯂ
ꯑꯣꯄꯁ ꯇ꯭ꯔꯦ ꯉꯁꯤꯗꯤ ꯅꯣꯡ ꯆꯨꯕ꯭ꯔꯥ
ꯏꯦ ꯅꯨꯡꯇꯤꯒꯤ ꯀꯣꯏꯕ ꯆꯠꯄ ꯃꯤ ꯃꯥꯟꯕ꯭ꯔꯣ
ꯃꯥꯂꯦ
ꯌꯥꯗ꯭ꯔꯦꯗ
ꯑꯈꯣꯏꯁ ꯨꯃꯥꯂꯞ ꯆ ꯃꯤ ꯅꯠꯇꯦ ꯅꯪ ꯂꯩꯇꯣꯂꯞ ꯆꯪꯉꯥꯏꯗꯤꯦ ꯇꯣꯂꯣꯞ ꯆꯪꯕ ꯅꯨꯃꯤꯠꯇ ꯍꯟꯗ꯭ꯔꯦꯠ ꯍꯟꯗ꯭ꯔꯦꯗꯗꯤ ꯊꯥꯕꯤꯔꯛꯑꯣ
ꯐꯔ ꯂꯣꯏꯔ ꯀꯥꯏꯅ
ꯅꯪꯅꯦ ꯑꯗꯨꯝꯃꯥꯏꯅ ꯍꯥꯏꯒꯅꯤ ꯈꯪꯉꯦ
ꯑꯗꯨꯒ ꯂꯣꯏꯔꯦ
ꯍ ꯆ
ꯃꯌꯥ ꯄꯥꯝꯃꯨꯕꯅ ꯂꯣꯏꯔꯦ ꯑꯩꯗꯤ
ꯆꯥꯎꯋꯣ
ꯅꯇꯣꯝꯇ ꯆꯥꯔꯒ ꯂꯩꯕ꯭ꯔꯣ
ꯎꯝ ꯑ ꯅꯗ ꯀꯦꯖꯤꯗ ꯃꯦꯡꯒꯣꯗ ꯀꯌꯥ ꯀꯌꯥ ꯄꯤꯕ꯭ꯔꯥ
ꯌꯥꯝ ꯃꯦꯡꯒꯣ ꯌꯥꯝ ꯇꯥꯡꯉꯦ ꯑꯗꯨꯝ ꯅꯣꯏ ꯑꯗꯨꯗꯤ ꯍꯣꯡꯅ ꯍꯥꯏꯌꯦ ꯅꯁꯨ ꯑꯗꯨꯗꯤ ꯑꯗꯨꯝꯝ ꯇꯨ ꯍꯟꯗ꯭ꯔꯦꯠ ꯋꯥꯟ ꯇꯨ ꯍꯟꯗ꯭ꯔꯦꯠ ꯔ ꯀꯌꯥꯔꯥ ꯇꯨꯖꯟꯗ꯭ꯔꯦꯗ ꯁꯝꯊꯤꯡꯒꯥ ꯍꯥꯏꯕꯅꯤꯅꯦ ꯅꯍꯥꯟ ꯂꯧꯕꯗꯣ ꯀꯦꯖꯤꯗ ꯍꯣꯏ ꯌꯥꯝ ꯐꯩ ꯑꯗꯨꯒ ꯍꯧꯖꯤꯛꯀꯥꯟꯗꯤ ꯃꯇꯝ ꯑꯣꯏꯕꯒꯤꯀꯣ ꯁꯨ ꯎꯗꯗ ꯀꯅꯤ ꯁꯗ
ꯆ ꯅ ꯁꯣ ꯇꯨ ꯑ
ꯀꯨꯝꯕꯗꯤ ꯂꯩ ꯅꯤꯡꯉꯥꯏ ꯗꯔꯀꯥꯔ ꯇꯥꯗꯦꯅ
ꯑꯦ ꯍꯅꯤꯀꯍꯠꯇꯔꯕ ꯃ ꯂ ꯖꯔ ꯇ ꯀꯖꯤꯝ ꯄꯦ ꯄꯩꯁꯥ ꯄꯥꯏꯗꯦꯗ ꯀꯣꯏꯗꯦ ꯍ ꯎꯝ
ꯅꯠꯇꯦ ꯀꯪꯂꯥꯗ ꯗ ꯗꯨꯝ ꯍꯨꯔꯥꯟꯕ ꯆꯠꯄ ꯌꯥꯏꯌꯦꯅ
ꯀꯪꯂꯥꯒꯤ ꯃꯤꯒꯣꯟꯜꯗꯣ ꯌꯥꯝ ꯍꯥꯎꯕ ꯅꯠꯇꯦ
ꯌꯥꯝ ꯍꯥꯎꯗꯕ꯭ꯔꯣ
ꯎꯝ ꯎꯝ ꯇꯥ ꯍ ꯀꯌꯥ ꯂ ꯗꯨꯀꯥꯟ
ꯄꯤꯛꯄ꯭ꯔꯥ ꯆꯥꯎꯕ꯭ꯔꯥ ꯀꯪꯂꯥꯒꯤ ꯃꯦꯡꯒꯣꯗꯣ ꯅꯍꯥꯟ ꯑꯃ ꯀꯩꯅꯣ ꯇꯕꯨꯗꯤ ꯄꯤ ꯑꯦ ꯅ
ꯆꯥꯎ ꯀꯁꯁꯨ ꯂꯥꯛꯦ ꯇꯤꯛ ꯀꯁꯨ ꯂꯥꯏꯦ ꯀꯜꯂꯤꯒꯦꯃꯅ ꯑꯣ ꯎ ꯃ ꯌꯥ ꯈꯗ
ꯍꯣꯏ ꯌꯦꯡꯉꯦ ꯁꯦ ꯄꯥꯝꯕꯅ ꯄꯥꯝꯃꯨꯕꯅ ꯂꯣꯏꯔꯦꯗꯤ
ꯀꯔꯤꯕꯥ
ꯑꯪ ꯑꯦꯁꯦꯞ ꯄꯥꯝꯃꯨꯕꯅ ꯄꯥꯝꯃꯨꯕꯅ ꯌꯥꯗ꯭ꯔꯦ ꯂꯣꯏ ꯄꯠꯈ꯭ꯔꯦ
ꯂ ꯊ ꯇꯔꯗ ꯑꯗꯨ ꯑꯗꯨ ꯆ ꯎꯝ ꯑ ꯈꯂꯦ ꯆ ꯄꯨꯟꯅ ꯄꯝ ꯦ ꯕꯖ ꯑꯦ ꯍ ꯔꯍꯦꯜ ꯌꯥꯎꯔꯣꯏꯗ꯭ꯔꯣ ꯁꯤꯗ ꯍꯥ ꯑꯦ ꯌꯥꯎ
ꯑꯗꯨ ꯍꯥꯏꯔꯛꯑꯣ ꯍꯥꯏꯕꯅꯦ ꯑꯩꯗꯣ ꯃꯥꯒꯤ ꯗꯤꯇꯦꯜꯁꯇꯣ ꯐꯖꯅ ꯍꯥꯏꯕ ꯍꯩꯇꯕ
ꯅꯝꯒ ꯍꯥꯏ ꯌꯥꯅ
ꯑꯩꯥ ꯈꯔꯥ ꯈꯔꯥꯗꯤ ꯍꯥꯏꯕꯤ
ꯇꯨꯁꯅꯤꯒꯤꯦ
ꯑꯗꯣ ꯈꯪꯗꯦ ꯎꯝ ꯑꯩꯅ ꯐꯣꯟꯗ ꯍꯥꯏꯍꯟꯒꯦ ꯐꯣꯟꯕꯨ ꯍꯥꯏꯍꯟꯒꯦ ꯍꯥꯏꯕꯤꯈꯤꯕꯅꯦ
ꯎꯝ
ꯐꯖꯅ ꯗꯤꯇꯦꯜꯁ ꯍꯥꯏꯕ ꯍꯥꯏꯩꯖꯕ ꯏꯃꯥꯅ ꯕꯨꯗꯤ ꯍꯥꯏꯕꯤꯕꯅꯦ ꯑꯗꯣ ꯑꯩ ꯀꯣꯜ ꯇꯧꯔꯛꯀꯦ ꯍꯣꯔꯦꯟ ꯍꯥꯏꯕꯒꯤ ꯍꯣꯏ ꯍꯣꯏ ꯌꯥꯏꯑꯦ ꯇꯧꯔꯛꯑꯣ ꯅꯦ
ꯁꯥꯕ꯭ꯔꯥ ꯀꯃꯥꯏ ꯇꯧꯕ꯭ꯔ ꯅꯣꯏꯗ ꯂꯦ ꯉꯁꯤ
ꯈꯔ ꯃꯝꯃꯦ ꯉꯁꯤ ꯅꯣꯡ ꯈꯔ ꯈꯔ ꯆꯨꯔꯒ
ꯑꯩꯈꯣꯏꯗꯁꯨ ꯉꯁꯤ ꯅꯣꯡ ꯆꯨꯑꯦ ꯑꯗꯨꯒ ꯈꯔ ꯏꯪꯉꯦ
ꯑꯌꯥ